ꯍꯜꯂꯣ
ꯇꯥꯌꯦ ꯇꯥꯌꯦ
ꯑꯣ ꯀꯩꯗꯧꯔꯝꯃꯤꯅꯣ ꯅꯪꯕꯣ ꯌꯥꯎꯁꯪꯅꯤꯅ ꯌꯥꯝ ꯅꯨꯡꯉꯥꯏꯈ꯭ꯔꯕ ꯑꯣꯏꯔꯦꯗ ꯀꯩꯝ ꯀꯩꯝ ꯍꯥꯏꯅꯈꯤꯗ꯭ꯔꯦ
ꯅꯨꯡꯉꯥꯏꯌꯦ ꯑꯁ ꯑꯩꯈꯣꯏ ꯌꯥꯎꯁꯪꯁꯤꯗꯤ ꯈꯨꯅꯨꯡꯉꯥꯏ ꯑꯃ ꯅꯪ ꯌꯥꯎꯅꯤꯡꯗꯣꯔ ꯅꯪꯅꯍꯟ ꯃꯨꯛ ꯑꯩꯉꯣꯟꯗ ꯌꯥꯎ ꯈꯣꯠꯀꯦꯅ ꯄꯥꯎ ꯍꯥꯏꯔꯛ ꯍꯥꯏꯔꯛꯈꯤꯗꯥꯏꯅ ꯑꯩꯁꯨ ꯅꯪ ꯀꯥꯎꯗꯅ ꯍꯥꯏꯍꯧꯗ꯭ꯔꯦ ꯃꯔꯥꯡ ꯃꯔꯥꯡ ꯇꯧꯒꯤꯕꯗ
ꯌꯥꯎꯅꯤꯡꯗ꯭ꯔꯗꯤ ꯀꯅꯣ ꯑꯩꯈꯣꯏ ꯁꯤꯗꯗꯤ ꯑꯩꯈꯣꯏ ꯁꯣꯝꯗꯗꯤꯅꯦ ꯌꯥꯎꯁꯪꯖꯦ ꯁꯨꯡꯃꯥꯟ ꯍꯦꯛ ꯃꯥꯟꯗ꯭ꯔꯦ ꯉꯍꯥꯟꯋꯥꯏ ꯑꯉꯥꯡ ꯑꯣꯏꯔꯤꯉꯩ ꯈꯣꯠꯂꯤꯉꯩꯗꯕꯨꯗꯤ ꯌꯥꯎꯁꯪꯁꯦ ꯃꯥꯜꯂꯝꯃꯦꯕ ꯑꯩꯅꯒ ꯀ꯭ꯂꯥꯁ ꯐꯣꯔ ꯐꯥꯏꯚ ꯁꯨꯃꯥꯏꯅꯒ ꯀꯥꯔꯛꯄ ꯀꯥꯟꯗꯣ ꯑꯗꯨꯗꯗꯤ ꯍꯥꯏꯗꯤ ꯗꯤ ꯑꯩꯈꯣꯏꯁꯨ ꯊꯧꯔꯤꯒ ꯊꯠꯇꯅ ꯑꯗꯩꯗꯤ ꯅꯨꯡꯗꯥꯡꯗꯒ ꯁꯦꯟ ꯈꯥꯏꯕ ꯆꯠꯇꯅ ꯈꯣꯠꯇꯅ ꯑꯗꯨꯃꯥꯏꯅ ꯇꯧꯔꯝꯃꯦ ꯍꯧꯖꯤꯛꯇꯤ ꯆꯥꯎꯈꯠꯂꯛꯄꯩ ꯃꯇꯨꯡꯏꯟꯅ ꯊꯧꯔꯤ ꯊꯠꯄꯁꯨ ꯇꯣꯛꯈꯔꯦ ꯁꯤꯗꯗꯤ ꯌꯥꯎꯁꯪꯁꯨ ꯃꯥꯟꯗ꯭ꯔꯕꯅꯤꯅ ꯄꯩꯁꯥ ꯈꯥꯏꯕꯁꯨ ꯑꯝꯇ ꯆꯠꯇ꯭ꯔꯦ ꯑꯩꯈꯣꯏꯒꯤꯗꯤ ꯂꯩꯁꯥꯕꯤꯁꯨ ꯂꯩꯇꯦ ꯂꯩꯇꯦꯕ ꯂꯩꯁꯥꯕꯤ ꯂꯩꯇꯦ ꯍꯥꯏꯗꯤ ꯑꯩꯈꯣꯏꯒꯤ ꯏꯅꯥꯎꯅꯨꯄꯤ ꯑꯃꯒ ꯑꯩꯒꯤ ꯃꯈꯥ ꯊꯥꯕ ꯑꯉꯥꯡ ꯅꯨꯄꯤ ꯈꯔ ꯑꯃꯒ ꯂꯩꯌꯦꯕ ꯃꯣꯏ ꯅꯠꯇꯅꯅꯦ ꯑꯝꯇ ꯂꯩꯇꯕ ꯍꯥꯏꯇꯥꯔꯦ ꯑꯩꯈꯣꯏꯒꯤꯗꯤ ꯑꯗꯨꯗꯨꯅꯅꯦ ꯌꯥꯎꯁꯪꯁꯦ ꯌꯥꯝ ꯃꯥꯟꯗ꯭ꯔꯦꯗ ꯈꯪꯗꯦ ꯌꯥꯝ ꯅꯨꯡꯉꯥꯏꯇꯦ ꯅꯣꯏ ꯑꯗꯣꯝꯗ ꯗꯤ ꯌꯥꯝ ꯅꯨꯡꯉꯥꯏꯌꯦꯅ ꯑꯩꯁꯦ ꯑꯗꯨꯝ ꯇꯥꯏ ꯅꯪꯅꯁꯨ ꯃꯃꯥꯡꯗ ꯁꯤꯗ ꯂꯩꯀꯥꯟꯗ ꯑꯗꯨꯝ ꯌꯥꯎꯁꯪꯗꯤ ꯅꯣꯏꯒꯤ ꯅꯨꯡꯉꯥꯏ ꯈꯣꯠꯂꯦꯅ ꯋꯥꯔꯤ ꯂꯤꯕꯗꯨꯗ ꯑꯩꯅ ꯌꯥꯝ ꯀꯃꯥꯏꯅ ꯇꯧꯔꯤꯒꯦ ꯌꯥꯎꯁꯪꯗꯤ ꯍꯟꯗꯛꯀꯤꯗꯤ ꯃꯥꯟꯕ꯭ꯔꯥ ꯈꯣꯠꯄ꯭ꯔꯥꯅ ꯑꯩꯁꯦ ꯅꯪꯉꯣꯟꯗ ꯍꯪꯉꯛꯀꯦꯅ ꯇꯧꯔꯛꯏꯅꯦ
ꯅꯨꯡꯉꯥꯏꯌꯦ ꯑꯩꯁꯦ ꯍꯧꯖꯤꯛꯇꯤ ꯉꯜꯂꯤꯃꯤꯅ ꯊꯣꯛꯏꯔꯣꯏꯕꯀꯣ ꯄꯩꯁꯥ ꯊꯤꯠꯄꯁꯦ ꯍꯣꯔꯦꯟ ꯅꯨꯡꯗꯥꯡ ꯋꯥꯏꯔꯝꯁꯦ ꯁꯤꯗ ꯊꯣꯛꯇꯣꯏꯅꯦ ꯏꯃꯥꯟꯅꯕꯤ ꯃꯌꯥꯝ ꯇꯧꯔꯒ ꯑꯩꯈꯣꯏꯖꯨ ꯀꯦꯔꯒꯦ ꯈꯣꯠꯂꯒ ꯊꯣꯛꯇꯣꯏꯅꯦ ꯑꯗꯨꯅꯦ ꯃꯊꯪ ꯆꯍꯤꯗꯤ ꯑꯩ ꯍꯥꯏꯔꯛꯀꯦ ꯅꯪꯉꯣꯟꯗ ꯁꯣꯏꯗꯅ ꯂꯥꯛꯑꯣ ꯍꯥꯟꯅꯗꯤ ꯀꯣ ꯍꯥꯏꯗꯤ ꯑꯉꯥꯡ ꯑꯣꯏꯔꯤꯀꯥꯟꯗꯗꯤ ꯑꯩꯈꯣꯏꯁꯦ ꯑꯌꯨꯛꯇꯒꯤ ꯃꯨꯜꯂꯦꯕꯀꯣ ꯑꯌꯨꯛꯁꯤꯗ ꯉꯥꯛꯇꯪ ꯃꯨꯜꯂꯅꯤ ꯑꯗꯨꯒ ꯅꯨꯡꯁꯥ ꯁꯥꯒꯠꯂꯛꯄꯁꯤꯗ ꯆꯥꯛ ꯏꯁꯤꯡ ꯆꯥꯕ ꯊꯣꯛꯂꯛꯑꯅꯤ ꯌꯨꯝꯗ ꯆꯪꯉꯛꯑꯅꯤꯕꯀꯣ ꯑꯗꯨꯒ ꯑꯃꯨꯛ ꯅꯨꯡꯗꯥꯡ ꯋꯥꯏꯔꯝꯗ ꯊꯣꯛꯄꯅꯦꯕ ꯍꯧꯖꯤꯛꯀꯥꯟꯗꯤ ꯍꯥꯏꯗꯤ ꯑꯌꯨꯛꯀꯁꯤꯗꯤ ꯄꯥꯛ ꯊꯣꯛꯇ꯭ꯔꯦꯗ꯭ꯔꯥꯗ ꯅꯨꯡꯗꯥꯡ ꯋꯥꯏꯔꯝꯗ ꯊꯣꯛꯇꯣꯏꯅꯦ ꯑꯗꯨꯅꯦ ꯉꯔꯥꯡ ꯅꯍꯥꯟꯅ ꯑꯃꯨꯛ ꯅꯨꯡꯗꯥꯡꯗꯣ ꯄꯩꯁꯥ ꯈꯥꯏꯕ ꯆꯠꯂꯦ ꯑꯗꯨꯁꯨ ꯄꯩꯁꯥ ꯐꯅꯌꯥꯝ ꯇꯥꯏꯌꯦ ꯑꯩꯈꯣꯏ ꯃꯤ ꯌꯥꯝꯃꯦꯕꯀꯣ ꯑꯩꯈꯣꯏ ꯃꯤ ꯇꯔꯥꯃꯨꯛ ꯁꯨꯏꯌꯦ ꯄꯩꯁꯥ ꯊꯠꯂꯤꯁꯦ ꯑꯗꯨ ꯃꯃꯥꯡ ꯍꯥꯟꯅꯗꯤ ꯑꯩꯈꯣꯏ ꯇꯔꯨꯛꯃꯨꯛꯇꯪ ꯃꯨꯟ ꯕꯅꯦ ꯍꯟꯗꯛꯇꯤ ꯑꯇꯣꯞꯄ ꯏꯃꯥꯟꯅꯕꯤꯁꯨ ꯈꯔ ꯂꯥꯛꯄ ꯍꯥꯏꯗꯤ ꯑꯇꯣꯞꯄ ꯃꯣꯏ ꯂꯝꯒꯤ ꯑꯗꯨꯅ ꯑꯗꯨꯃꯥꯏꯅ ꯅꯪꯁꯨ ꯃꯊꯪꯗꯤ ꯂꯥꯛꯑꯣ ꯅꯨꯡꯉꯥꯏꯌꯦ ꯑꯩꯈꯣꯏ ꯁꯣꯝꯗ ꯅꯪ ꯑꯝꯇ ꯌꯥꯎꯔꯝꯈꯤꯔꯣꯏ ꯍꯥꯏꯗꯤ ꯃꯌꯥꯝ ꯁꯣꯔꯣꯛꯇꯒ ꯑꯩꯈꯣꯏ ꯃꯌꯥꯝ ꯃꯌꯥꯝ ꯄꯔꯦꯡ ꯄꯔꯦꯡ ꯇꯧꯔꯒ ꯊꯠꯄꯗꯣ ꯌꯥꯝ ꯅꯨꯡꯉꯥꯏꯌꯦ ꯅꯪ ꯁꯣꯏꯗꯅ ꯂꯥꯛꯑꯣ ꯃꯊꯪꯗꯤ ꯑꯩ ꯍꯥꯏꯔꯛꯀꯦ
ꯍꯥꯏꯔꯛꯑꯣ ꯃꯊꯪꯗꯗꯤ ꯀꯥꯎꯒꯅꯨ ꯍꯥꯏꯔꯛꯄꯗꯣ ꯑꯩꯁꯨꯅꯦ ꯌꯥꯝ ꯌꯥꯎꯅꯤꯡꯕ ꯍꯥꯏꯇꯥꯔꯦ ꯁꯤꯗꯗꯤ ꯌꯥꯎꯁꯪꯁꯨ ꯃꯥꯟꯗ꯭ꯔꯦ ꯑꯗꯩꯗꯤ ꯂꯩꯁꯥꯕꯤꯁꯨ ꯂꯩꯇ꯭ꯔꯕꯅꯤꯅ ꯊꯣꯛꯁꯨ ꯊꯣꯛꯇꯦꯕ ꯁꯤꯗ ꯑꯩꯈꯣꯏꯒꯤ ꯗꯨꯀꯥꯟ ꯃꯃꯥꯡꯗ ꯂꯩꯁꯥꯕꯤ ꯑꯃꯅꯤ ꯊꯠꯂꯦꯕꯀꯣ ꯑꯗꯨꯗꯨꯁꯨꯅꯦ ꯍꯥꯏꯗꯤ ꯌꯥꯎꯁꯪ ꯑꯗꯣ ꯊꯧꯔꯤ ꯊꯠꯄ ꯌꯥꯔꯣꯏ ꯈꯣꯠꯂꯣꯏꯅꯅꯦ ꯄꯨꯡ ꯇꯥꯟꯗ ꯇꯥꯟꯖꯟꯕꯗꯅꯦ ꯃꯣꯏꯖ ꯍꯥꯏꯗꯤ ꯊꯠꯐꯝ ꯈꯪꯗꯦꯕ ꯑꯗꯩꯗꯤ ꯑꯩꯉꯣꯟꯗ ꯌꯥꯎꯖꯤ ꯈꯣꯠꯖꯤꯕꯨꯗꯤ ꯍꯧꯋꯦꯕ ꯑꯗꯨ ꯑꯣꯢꯖꯨꯅꯦ ꯍꯥꯏꯗꯤ ꯌꯥꯎꯁꯪꯖꯨ ꯃꯥꯟꯗꯦ ꯑꯗꯩꯗꯤ ꯍꯥꯏꯗꯤ ꯃꯤꯅꯖꯨ ꯉꯥꯏꯍꯥꯛ ꯂꯩꯇ ꯉꯥꯏꯍꯥꯛ ꯂꯩꯇ ꯆꯪꯉꯣ ꯈꯣꯠꯂꯦ ꯊꯧꯔꯤ ꯊꯠ ꯆꯠꯄ ꯌꯥꯔꯣꯏ ꯈꯣꯠꯂꯣꯏꯅ ꯀꯣꯏꯇꯥꯟ ꯇꯥꯟꯕꯅꯤꯅꯅꯦ ꯑꯩꯅꯁꯨ ꯕꯤꯠꯁꯨ ꯂꯩꯔꯣꯏꯗꯕ ꯑꯗꯩꯗꯤ ꯍꯥꯏꯗꯤ ꯁꯥꯒ ꯁꯥꯔꯦ ꯌꯥꯎꯁꯪꯁꯨ ꯃꯥꯟꯗ꯭ꯔꯦ ꯁꯤꯗꯗꯤ ꯑꯗꯨꯅ ꯀꯔꯤ ꯀꯩ ꯀꯌꯝ ꯀꯟꯅꯗꯦ ꯍꯥꯏꯇꯥꯔꯦ ꯌꯥꯎꯕꯒꯤ ꯑꯗꯩꯗꯤ ꯏꯁꯄꯣꯔꯠꯁꯇꯣ ꯍꯥꯏꯗꯤ ꯀꯩꯅꯣꯒꯤ ꯂꯝꯄꯥꯛ ꯂꯝꯄꯥꯛ ꯄꯥꯛ ꯈꯨꯗꯤꯡꯒꯤ ꯏꯁꯄꯣꯔꯠꯁꯨ ꯁꯨꯝ ꯇꯧꯁꯜꯂꯛꯑꯕꯅꯤꯅꯅꯦ ꯍꯥꯏꯗꯤ ꯃꯤꯁꯨ ꯇꯤꯟꯗꯦꯕ ꯍꯥꯏꯗꯤ ꯑꯩꯈꯣꯏꯅ ꯑꯉꯥꯡ ꯃꯆꯥ ꯑꯣꯏꯔꯤꯀꯥꯟꯗꯒ ꯍꯥꯏꯗꯤ ꯁꯨꯝ ꯊꯧꯔꯤ ꯊꯠꯂꯤꯉꯩ ꯈꯣꯠꯂꯤꯉꯩꯅ ꯑꯍꯟꯅ ꯀꯩꯅ ꯀꯩꯅ ꯁꯪꯗꯅ ꯈꯣꯠꯇꯅ ꯑꯗꯨꯝ ꯇꯧꯕꯤꯔꯝꯃꯦꯕ ꯑꯗꯣ ꯍꯧꯖꯤꯛꯇꯤ ꯍꯥꯏꯗꯤ ꯑꯍꯟꯒꯩꯁꯨꯅꯦ ꯏꯁꯄꯣꯔꯠꯈꯩꯗ ꯂꯣꯏ ꯃꯥꯏ ꯑꯣꯟ ꯊꯖꯤꯟꯈ꯭ꯔꯦꯕ ꯑꯗꯨꯗꯨꯅ ꯍꯥꯏꯗꯤ ꯌꯥꯝ ꯃꯥꯟꯗ꯭ꯔꯦꯗ ꯅꯣꯏ ꯑꯗꯣꯝꯒ ꯌꯦꯡꯅꯔꯣꯗꯤ ꯑꯩꯈꯣꯏ ꯁꯣꯝꯒ ꯌꯦꯡꯅꯔꯣꯗꯤꯅꯦ ꯌꯥꯎꯁꯪꯕꯨ ꯑꯃꯠꯇ ꯃꯥꯟꯗ꯭ꯔꯕꯅꯦ ꯑꯩꯈꯣꯏꯒꯤꯗꯤ ꯅꯣꯏꯗꯤ ꯀꯃꯥꯏ ꯀꯃꯥꯏ ꯇꯧꯏ ꯏꯁ꯭ꯄꯣꯔꯠꯁ ꯀꯩꯀꯩꯒꯗꯤ ꯇꯧꯗ꯭ꯔꯕ ꯅꯣꯏ ꯍꯥꯏꯗꯤ ꯅꯣꯏꯅ ꯊꯧꯔꯤꯒꯨꯝꯕ ꯊꯠꯄ ꯈꯣꯠꯄꯒ ꯇꯧꯔꯤꯗꯣ ꯅꯣꯏꯒꯤꯗꯤ ꯊꯤꯡꯗꯅ ꯈꯣꯠꯇꯅ ꯇꯧꯗ꯭ꯔꯕ ꯑꯩꯈꯣꯏ ꯁꯣꯝꯗꯗꯤꯅꯦ ꯑꯩꯁ ꯊꯤꯡꯗꯅ ꯀꯔꯤꯝ ꯌꯥꯎꯁꯪ ꯊꯧꯔꯤ ꯊꯠꯄ ꯌꯥꯔꯣꯏ ꯈꯣꯠꯂꯣꯏꯅ ꯑꯗꯨꯝ ꯀꯣꯏꯂꯥꯎ ꯀꯣꯏꯂꯥꯎ ꯂꯥꯎꯔꯒ ꯂꯩꯌꯦꯕ ꯑꯗꯨꯗꯨꯅꯅꯦ ꯃꯤꯁꯦ ꯄꯥꯛꯅ ꯊꯠꯅꯗꯦ ꯊꯥꯕꯜ ꯆꯣꯡꯕꯩꯅꯤ ꯈꯣꯠꯄꯩꯅꯤ ꯍꯥꯏꯔꯒ ꯂꯩꯁꯥꯕꯤꯁꯤꯡꯅ ꯅꯝ ꯅꯝꯗꯅ ꯗꯤ ꯊꯠꯂꯦꯕ ꯑꯗꯨ ꯅꯠꯇꯅꯅꯦ ꯊꯠꯅꯗꯦꯕ
ꯑꯩꯈꯣꯏꯒꯤꯁꯨ ꯆꯩꯌꯦ ꯆꯩꯕꯅꯦ ꯊꯧꯔꯤ ꯆꯠꯄꯁꯦ ꯍꯥꯏꯗꯤ ꯃꯦꯟ ꯔꯣꯗꯁꯤꯗꯤ ꯌꯥꯝꯅ ꯀꯩꯊꯦꯜꯗꯗꯤ ꯃꯤ ꯌꯥꯝ ꯆꯤꯜꯂꯦꯕꯀꯣ ꯑꯗꯨꯅꯅꯦ ꯒꯥꯔꯤ ꯑꯦꯛꯁꯤꯗꯦꯟ ꯊꯣꯛꯄ ꯈꯣꯠꯄ ꯃꯌꯥꯝ ꯇꯧꯋꯦꯕ ꯅꯨꯡꯗꯥꯡ ꯋꯥꯏꯔꯝꯁꯦ ꯒꯥꯔꯤ ꯃꯌꯥꯝꯁꯦ ꯑ ꯄꯔꯦꯡ ꯂꯡꯈꯩ ꯂꯩꯗꯣꯏꯅꯦ ꯑꯗꯨꯅꯅꯦ ꯄꯨꯂꯤꯁꯅ ꯂꯥꯎꯔ ꯂꯥꯎꯔ ꯇꯥꯟꯗꯣꯏꯅꯦ ꯆꯪꯉꯣ ꯆꯪꯉꯣ ꯑꯗꯨꯏꯁꯨꯅꯦ ꯄꯨꯂꯤꯁꯁꯦ ꯑꯃꯨꯛ ꯆꯠꯈꯤꯕꯒꯅꯦ ꯑꯩꯈꯣꯏꯁꯦ ꯑꯃꯨꯛ ꯃꯨꯟꯕ ꯑꯃꯨꯛ ꯃꯣꯏ ꯂꯥꯛꯄꯒ ꯑꯃꯨꯛ ꯆꯪꯕ ꯆꯦꯟꯊꯣꯛ ꯆꯦꯟꯁꯤꯟꯅꯦ ꯇꯧꯅꯔꯤꯁꯦ ꯑꯗ ꯃꯣꯏꯅ ꯍꯥꯏꯔꯤꯁꯤꯅꯅꯦ ꯍꯥꯏꯗꯤ ꯈꯨꯜꯂꯛꯇ ꯃꯨꯜꯂꯣꯏꯌꯦ ꯈꯨꯜꯂꯛꯇ ꯃꯨꯟꯕꯗꯨꯗꯤ ꯃꯤ ꯑꯇꯣꯞꯄ ꯂꯝꯒꯤ ꯀꯩꯁꯨ ꯂꯥꯛꯇꯦꯕ ꯍꯥꯏꯗꯤ ꯑꯩꯈꯣꯏ ꯂꯩꯔꯛꯁꯤ ꯌꯥꯝ ꯆꯪꯉꯥ ꯈꯣꯠꯂꯒ ꯃꯤ ꯃꯆꯥ ꯃꯆꯥ ꯃꯌꯥꯝ ꯂꯩꯕꯅꯤꯅ ꯃꯤꯅ ꯈꯪꯗꯦꯕꯀꯣ ꯑꯗꯨꯒ ꯃꯦꯔꯣꯠꯀꯤ ꯀꯩꯊꯦꯜꯒꯤꯁꯤꯅ ꯃꯌꯥꯝ ꯊꯠꯄꯅꯤꯅ ꯁꯤꯗꯅ ꯃꯤ ꯂꯥꯛꯑꯒ ꯄꯩꯁꯥ ꯇꯥꯕꯁꯤ ꯍꯦꯜꯂꯦꯕꯀꯣ ꯊꯃꯣ ꯍꯥꯏꯁꯤꯅ ꯃꯅꯨꯡꯗ ꯃꯨꯜꯂꯣꯏ ꯃꯅꯨꯡꯗ ꯃꯨꯟ ꯕꯗꯨꯗꯤ ꯑꯩꯈꯣꯏꯗꯤ ꯃꯨꯟꯅꯤꯡꯗꯦꯕꯀꯣ ꯑꯉꯥꯡ ꯃꯆꯥ ꯃꯆꯥꯕꯨꯗꯤ ꯑꯗꯨꯝ ꯍꯧꯖꯤꯛꯁꯨ ꯑꯗꯨꯝ ꯃꯨꯜꯂꯤꯅꯦ ꯑꯁ꯭ꯋꯥꯏꯗ ꯃꯇꯠ ꯃꯇꯠ ꯑꯗꯣ ꯑꯩꯈꯣꯏꯗꯤ ꯑꯌꯥꯝꯕ ꯃꯦꯟ ꯔꯣꯠꯇ ꯑꯣꯏꯅ ꯊꯣꯛꯑꯦꯕꯀꯣ ꯍꯥꯏꯗꯤ ꯅꯨꯡꯁꯥ ꯈꯔ ꯅꯦꯝꯃꯀꯥꯟꯗ ꯃꯤ ꯑꯇꯣꯞꯄ ꯂꯝꯒꯤꯁꯨ ꯍꯥꯏꯗꯅꯔꯛꯄ ꯑꯗꯨꯃꯥꯏꯅ ꯇꯧꯕ ꯇꯧ ꯀꯥꯟꯗ ꯑꯗꯨ ꯏꯁꯄꯣꯔꯠꯁꯨ ꯇꯧꯔꯤꯅꯦ ꯏꯁꯄꯣꯔꯠꯁꯤꯅ ꯑꯌꯨꯛꯇ ꯑꯌꯥꯝꯕ ꯂꯣꯏꯅ ꯇꯧꯋꯦ ꯑꯩꯈꯣꯏ ꯃꯃꯥ ꯍꯣꯏꯁꯨ ꯏꯁꯄꯣꯔꯠ ꯇꯧꯕ ꯊꯣꯛꯏꯅꯦ ꯑꯗꯨꯝ ꯊꯧꯔꯤꯆꯤꯡꯕꯤ ꯑꯗꯒꯤ ꯍꯧꯖꯤꯛꯀꯥꯟꯗꯤ ꯅꯨꯄꯤꯒꯤꯁꯨ ꯃꯧꯒꯤꯁꯨ ꯃꯌꯥꯝ ꯇꯧꯔꯦꯗꯅ ꯅꯣꯛꯄꯗ ꯅꯣꯛꯄꯗ ꯃꯣꯏ ꯃꯧꯁꯤꯡꯒꯤ ꯇꯧꯕꯗꯣ ꯑꯗꯨꯒ ꯑꯃꯨꯛ ꯍꯌꯦꯡ ꯂꯣꯏꯔꯛꯄꯁꯦ ꯁꯤꯗꯅ ꯑꯃꯨꯛ ꯃꯧꯒ ꯂꯩꯁꯥꯕꯤꯒꯒꯤ ꯕꯣꯜ ꯁꯥꯟꯅꯗꯣꯏꯅꯦꯕꯀꯣ ꯕꯣꯜ ꯁꯥꯟꯅꯕꯗꯣ ꯍꯥꯏꯗꯤ ꯑꯩꯈꯣꯏ ꯃꯥ ꯍꯣꯏꯅ ꯃꯤ ꯁꯨꯗꯦ ꯈꯣꯠꯇꯦ ꯑꯩꯁꯨ ꯌꯥꯎꯁꯦꯅ ꯍꯥꯏꯅꯦ ꯑꯩꯗꯤ ꯕꯣꯜ ꯁꯥꯟꯅꯕ ꯄꯨꯟꯁꯤꯒꯤ ꯕꯣꯜ ꯑꯃꯨꯛ ꯄꯥꯎ ꯁꯥꯟꯅꯔꯗꯤ ꯅꯪ ꯑꯩ ꯕꯣꯜꯁꯅꯤꯡ ꯁꯥꯟꯅꯕ ꯌꯦꯡꯅꯤꯡꯉꯗꯤ ꯂꯥꯛ ꯑꯧ ꯑꯩ ꯅꯨꯃꯤꯠꯇꯣ ꯍꯥꯏꯔꯛꯀꯦ ꯑꯩꯈꯣꯏꯒꯤ ꯍꯌꯦꯡ ꯂꯣꯏꯔꯛꯄꯒꯤꯁꯦ ꯁꯤꯗꯅꯦ ꯄꯨꯂꯞ ꯂꯣꯏꯔꯛꯄꯒꯤ ꯏꯔꯣꯏ ꯂꯣꯏꯕ ꯅꯨꯃꯤꯠꯁꯤꯗ ꯃꯧꯒ ꯂꯩꯁꯥꯕꯤꯒꯒꯤ ꯕꯣꯜ ꯇꯧꯗꯣꯏꯅꯦꯕ ꯑꯩꯈꯣꯏ ꯑꯁꯣꯝ ꯃꯅꯤꯡꯂꯣꯝꯗ ꯑꯗꯨꯗ ꯍꯥꯏꯔꯛꯀꯦ ꯅꯪꯁꯨ ꯌꯦꯡꯕ ꯂꯥꯛꯑꯣ
ꯏꯁ ꯅꯪꯅ ꯑꯗꯨꯃꯥꯏꯅ ꯍꯥꯏꯔꯛꯄꯗꯣ ꯇꯥ ꯆꯞ ꯆꯥꯔꯦꯅꯦ ꯑꯩꯁꯨ ꯍꯥꯏꯗꯤ ꯑꯩꯈꯣꯏ ꯁꯤꯗꯗꯤ ꯏꯁꯄꯣꯔꯠꯁ ꯀꯩꯀꯩ ꯇꯧꯕ ꯈꯣꯠꯄꯗꯣ ꯍꯥꯏꯗꯤ ꯑꯗꯨꯝ ꯎꯔꯦꯗꯅ ꯃꯃꯥꯡ ꯃꯃꯥꯡꯗꯩ ꯑꯗꯣ ꯍꯥꯏꯗꯤ ꯏꯃꯥꯟꯅꯕꯤꯅ ꯑꯗꯨꯃꯥꯏꯅ ꯕꯣꯜꯒ ꯁꯥꯟꯅꯕ ꯈꯣꯠꯄꯗꯣ ꯁꯨꯝ ꯌꯦꯡꯅꯤꯡꯉꯤꯕ ꯑꯩꯁꯨ ꯑꯗꯣ ꯅꯪꯅ ꯍꯥꯏꯔꯛꯑꯣ ꯑꯗꯨꯗꯨꯒ ꯑꯩ ꯑꯗꯨꯝ ꯂꯥꯛ ꯀꯦ ꯑꯩꯗꯤꯀꯣ ꯏꯁꯄꯣꯔꯠꯁꯀꯨꯝꯕ ꯀꯩꯒꯨꯝꯕ ꯇꯧꯕꯁꯤꯗꯤꯅꯦ ꯑꯉꯥꯡꯅ ꯇꯧꯕꯕꯨꯗꯤꯅꯦ ꯍꯧꯖꯤꯛꯀꯥꯟꯗꯤꯅꯦ ꯃꯧꯅ ꯇꯧꯕꯗꯨꯅ ꯍꯦꯟꯅꯕꯨ ꯅꯨꯡꯉꯥꯏꯔꯦꯗ ꯑꯩꯈꯣꯏꯒꯥꯏꯁꯦ ꯅꯣꯛꯄꯗ ꯅꯣꯛꯄꯗ ꯃꯣꯏ ꯃꯧꯅ ꯍꯥꯏꯗꯤ ꯃꯃꯤꯠ ꯀꯨꯟꯖꯜꯂꯒ ꯀꯩꯅꯣ ꯆꯐꯨ ꯊꯥꯕꯒꯨꯝꯕ ꯑꯗꯩꯗꯤ ꯃꯣꯏꯒꯤ ꯏꯁꯩ ꯂꯦꯞꯄ ꯂꯦꯞꯄꯒ ꯖꯒꯣꯏꯒ ꯁꯥꯕ ꯈꯣꯠꯄꯒꯩꯗꯣ ꯎꯁ ꯎꯕꯗꯅꯦ ꯑꯩꯗꯤꯅꯦ ꯅꯣꯛꯛꯄꯗ ꯂꯣꯏꯔꯕꯅꯦ ꯑꯩꯈꯣꯏ ꯃꯥꯒꯥꯏꯁꯦ ꯊꯧꯔꯤ ꯆꯤꯡꯅꯕꯒ ꯌꯥꯎꯗꯅ ꯈꯣꯠꯇꯅ ꯑꯗꯨꯒꯨꯝꯕ ꯇꯧꯋꯦ ꯑꯗꯩ ꯗꯤ ꯑꯩꯈꯣꯏꯅꯤꯅꯦ ꯑꯣꯏ ꯀꯩ ꯑꯣꯏꯒꯥꯏ ꯁꯦ ꯃꯌꯥꯝ ꯑꯃ ꯏꯁꯄꯣꯔꯠꯁꯀꯤ ꯃꯌꯥꯝ ꯃꯣꯏ ꯌꯥꯎꯕ ꯈꯣꯠꯄꯗꯣ ꯇꯧꯋꯦꯕ ꯑꯗꯨꯗꯨꯅꯅꯦ ꯅꯨꯡꯉꯥꯏꯈ꯭ꯔꯖꯥꯠꯅꯤꯗ ꯑꯗꯩꯗꯤ ꯑꯩꯈꯣꯏ ꯆꯤꯁꯦ ꯑꯥ ꯌꯨꯝ ꯌꯨꯝ ꯄꯥꯟꯈꯤꯕꯗꯣ ꯑꯗꯨꯗꯨꯖꯨꯅꯦ ꯃꯣꯏꯒꯤ ꯌꯥꯎꯁꯪꯗ ꯏꯁꯄꯣꯔꯠꯁ ꯀꯩꯀꯩ ꯇꯧꯋꯦ ꯈꯣꯠꯂꯦꯅ ꯃꯆꯥꯅꯨꯄꯥ ꯑꯄꯤꯛꯄꯗꯣ ꯑꯗꯨꯁꯨ ꯄꯨꯊꯣꯛꯑꯦꯅ ꯍꯥꯏꯌꯦ ꯑꯗꯨ ꯄꯨꯊꯣꯛꯄꯗꯨꯁꯨꯅꯦ ꯚꯤꯗꯤꯑꯣ ꯑꯩꯉꯣꯟꯗ ꯐꯣꯟꯗꯒ ꯚꯤꯗꯤꯑꯣꯒ ꯊꯥꯔꯛꯑꯦꯕ ꯑꯗꯨꯗꯨꯁꯨ ꯍꯥꯏꯗꯤ ꯆꯐꯨ ꯊꯨꯒꯥꯏꯕꯩꯅꯦ ꯈꯣꯠꯄꯩꯅꯦ ꯀꯥꯏꯅ ꯌꯦꯡꯍꯜꯂꯦ ꯃꯥꯅ ꯐꯥꯔꯁ ꯇꯥꯏꯌꯦ ꯑꯗꯨꯗꯨꯁꯨ ꯑꯁ ꯌꯦꯡꯕꯗ ꯌꯥꯝ ꯅꯨꯡꯉꯥꯏꯈ꯭ꯔꯖꯥꯠꯅꯤꯗ ꯑꯗꯩꯗꯤ ꯑꯩꯈꯣꯏ ꯏꯇꯩꯍꯣꯏꯒꯥꯏꯗꯣ ꯃꯣꯏꯅꯤ ꯃꯣꯏꯅ ꯆꯦ ꯈꯟꯀꯠꯂ ꯈꯟꯀꯠꯂꯒ ꯀꯩꯅꯣ ꯑꯄꯥꯝ ꯍꯥꯏꯗꯤ ꯆꯦ ꯃꯌꯥꯝ ꯃꯔꯛ ꯇꯨꯗ ꯑꯃ ꯈꯟꯒꯠꯂꯒ ꯊꯥꯔꯝꯃꯤ ꯄꯣꯠꯇꯣ ꯇꯧꯕ ꯈꯣꯠꯄꯗꯣ ꯑꯗꯨꯒꯨꯝꯕꯩ ꯒꯥꯏꯗꯣ ꯇꯧꯗꯅꯅꯦ ꯑꯩꯈꯣꯏ ꯏꯇꯩꯒꯥꯏꯁꯦ ꯍꯣꯃꯣꯒ ꯁꯥꯗꯅ ꯑꯗꯩꯗꯤ ꯑꯩꯈꯣꯏ ꯃꯥꯃ ꯍꯣꯏꯒꯥꯏꯁꯦ ꯖꯒꯣꯏꯒ ꯁꯥꯗꯅ ꯑꯗꯨꯁꯨ ꯑꯥ ꯏꯪꯂꯤꯁ ꯁꯣꯡꯗꯒ ꯖꯒꯣꯏꯒ ꯁꯥꯗꯅ ꯈꯣꯠꯇꯅꯒ ꯇꯧꯔꯤꯅꯦ ꯍꯥꯏꯕ ꯑꯁ ꯌꯦꯡꯕꯗ ꯌꯥꯝ ꯅꯨꯡꯉꯥꯏꯈ꯭ꯔ ꯖꯥꯅꯤꯗ ꯑꯗꯨꯃꯥꯏꯅ ꯍꯥꯏꯗꯤ ꯍꯥꯏꯗꯤ ꯌꯥꯎꯁꯪꯒꯤ ꯊꯧꯔꯤ ꯊꯛꯄꯕꯨ ꯑꯣꯏꯔꯣ ꯑꯗꯨꯒꯨꯝꯕꯕꯨ ꯑꯣꯏꯔꯣ ꯌꯥꯎꯕꯗ ꯍꯥꯏꯗꯤ ꯅꯨꯡꯉꯥꯏꯕ ꯐꯪꯗ꯭ꯔꯁꯨꯅꯦ ꯏꯁꯄꯣꯔꯠꯁ ꯀꯩꯀꯩꯁꯤꯗ ꯇꯧꯕ ꯏꯁꯄꯣꯔꯠꯁ ꯀꯩꯀꯩꯗꯤ ꯃꯌꯥꯝ ꯇꯧꯋꯦꯕ ꯑꯩꯈꯣꯏ ꯁꯣꯝꯗ ꯑꯗꯨꯗꯨꯅ ꯏꯁꯄꯣꯔꯠꯁ ꯀꯩ ꯀꯩ ꯀꯩ ꯌꯦꯡꯕ ꯈꯣꯠꯄꯒꯤꯕꯨꯗꯤ ꯗꯤ ꯌꯥꯝ ꯅꯨꯡꯉꯥꯏꯖꯕ ꯑꯗꯨꯗꯨꯒ ꯍꯥꯏꯗꯤ ꯊꯧꯔꯤ ꯊꯠꯄꯕꯨ ꯑꯣꯏꯔꯣ ꯑꯃꯕꯨ ꯑꯣꯏꯔꯣ ꯑꯗꯨꯒꯨꯝꯕꯒꯤꯗꯨꯗꯤ ꯅꯨꯡꯉꯥꯏꯕ ꯄꯥꯛ ꯐꯪꯗ꯭ꯔꯦ ꯑꯗꯩ ꯅꯣꯏ ꯈꯨꯜꯂꯛꯇ ꯀꯩꯗ ꯊꯠꯄꯗꯨꯗꯤ ꯀꯩꯁꯨ ꯕꯤꯠꯁꯨ ꯂꯩꯔꯣꯏꯗ ꯃꯤ ꯍꯥꯏꯗꯤ ꯄꯥꯛꯅ ꯂꯥꯛꯇꯕꯅꯤꯅ ꯅꯣꯏ ꯃꯦꯟ ꯔꯣꯗꯠꯇ ꯊꯠꯄ ꯅꯠꯇ꯭ꯔꯗꯤ ꯃꯤ ꯍꯥꯏꯗꯤ ꯃꯤ ꯃꯌꯥꯝ ꯂꯥꯛ ꯈꯣꯠꯂꯒ ꯍꯥꯏꯗꯤ ꯄꯥꯈꯪ ꯃꯆꯥ ꯃꯆꯥ ꯂꯥꯛꯑ ꯈꯣꯠꯂꯒ ꯑꯩꯈꯣꯏꯅ ꯈꯔ ꯈꯔ ꯄꯩꯁꯥ ꯑꯗꯨꯃꯥꯏꯅ ꯈꯔ ꯈꯔ ꯋꯥꯔꯤ ꯈꯩ ꯀꯔꯤ ꯁꯥꯗꯅ ꯈꯣꯠꯇꯅ ꯑꯗꯨꯃꯥꯏꯅ ꯄꯩꯁꯥ ꯀꯩꯀꯩ ꯂꯧꯗꯅ ꯈꯣꯠꯇꯅ ꯇꯧꯕꯗꯨꯅ ꯍꯥꯏꯗꯤ ꯈꯔꯁꯨ ꯅꯨꯡꯉꯥꯏꯖꯩꯗꯅ ꯑꯩꯈꯣꯏꯗ ꯍꯥꯏꯗꯤ ꯌꯥꯎꯁꯪꯅꯤ ꯑꯃꯨꯛꯇꯪ ꯂꯥꯛꯄꯅꯤ ꯑꯗꯨꯗꯨꯅ ꯍꯥꯏꯗꯤ ꯈꯨꯜꯂꯛꯇ ꯀꯩꯗ ꯊꯠ ꯄꯗꯨꯗꯤ ꯀꯩ ꯀꯥꯟꯅꯔꯨꯅꯤ ꯅꯠꯇ꯭ꯔꯣ
ꯃꯥꯅꯦ ꯑꯗꯨꯅꯦ ꯃꯣꯏꯅꯗꯤꯅꯦ ꯃꯤ ꯍꯥꯏꯗꯤ ꯃꯤꯗꯨ ꯃꯌꯥꯝ ꯒꯥꯔꯤꯗꯩ ꯀꯩꯗꯩ ꯃꯌꯥꯝ ꯂꯥꯛꯑꯕꯅꯤꯅꯦ ꯒꯥꯔꯤ ꯑꯦꯛꯁꯤꯗꯦꯟ ꯊꯣꯛꯄ ꯈꯣꯠꯄꯗꯣ ꯃꯌꯥꯝ ꯇꯧꯕꯒꯤ ꯄꯨꯂꯤꯁꯁꯤꯡꯅ ꯆꯪꯉꯣꯅ ꯍꯥꯏꯔꯤꯕ ꯍꯥꯏꯗꯤ ꯑꯩꯈꯣꯏꯗꯗꯤ ꯃꯨꯟꯅꯤꯡꯗꯦ ꯍꯥꯏꯕ ꯈꯨꯜꯂꯛꯇ ꯃꯨꯟꯕ ꯍꯥꯏꯔꯗꯤ ꯃꯤꯁꯨ ꯑꯃꯠꯇ ꯂꯥꯛꯇ꯭ꯔꯦ ꯄꯩꯁꯥꯁꯨ ꯑꯃꯠꯇ ꯇꯥꯔꯣꯏ ꯍꯥꯏꯗꯤ ꯅꯨꯡꯗꯥꯡ ꯋꯥꯏꯔꯝꯒꯤ ꯃꯤ ꯆꯤꯡꯈꯠꯂꯛꯄꯁꯤ ꯁꯤꯗꯅꯦꯕ ꯃꯣꯏꯅ ꯑꯩꯈꯣꯏꯁꯦ ꯇꯥꯟꯁꯤꯟꯗꯣꯏꯁꯦ ꯊꯧꯔꯤ ꯊꯠꯀꯅꯣ ꯈꯣꯠꯀꯅꯣꯅ ꯑꯗꯨꯅ ꯏꯁꯄꯣꯔꯠꯁꯦ ꯍꯧꯖꯤꯛꯀꯥꯟꯗꯤ ꯃꯈꯟ ꯃꯈꯟ ꯇꯧꯋꯦ ꯑꯩꯈꯣꯏ ꯃꯥꯒꯁꯦ ꯑꯩꯒꯤ ꯈꯣꯡꯒ꯭ꯔꯥꯎ ꯊꯤꯔꯒꯅꯦ ꯍꯦꯛꯇ ꯈꯣꯡꯒ꯭ꯔꯥꯎ ꯁꯦꯠꯂꯒ ꯊꯣꯛꯇꯣꯏꯅꯤ ꯈꯣꯡꯒ꯭ꯔꯥꯎ ꯁꯦꯠꯄꯅ ꯅꯨꯡꯉꯥꯏ ꯑꯗꯒꯤ ꯈꯣꯡꯎꯞꯀꯥꯁꯦ ꯇꯣꯡꯗꯅ ꯂꯣꯏꯔꯦ ꯀꯨꯝꯍꯩ ꯑꯃꯃꯝꯅꯤ ꯑꯣꯏꯅꯔꯤꯁꯦ ꯑꯩꯈꯣꯏ ꯗꯣꯝꯆꯥ ꯍꯣꯏ ꯀꯥꯁꯦ ꯈꯣꯡꯒ꯭ꯔꯥꯎ ꯆꯥꯗꯧꯕ ꯄꯤꯔꯣꯑꯣꯅ ꯍꯦꯛꯇ ꯊꯧꯔꯤ ꯆꯤꯡꯕꯤꯒꯥꯁꯦ ꯇꯧꯗꯅ ꯍꯧꯖꯤꯛꯀꯥꯟꯗꯗꯤ ꯐꯣꯟꯗꯁꯨ ꯀꯩꯗꯁꯨ ꯃꯌꯥꯝ ꯇꯧꯗ꯭ꯔꯣ ꯍꯥꯏꯗꯤ ꯃꯤꯠꯀ ꯄꯨꯟꯁꯤꯜꯂꯒ ꯀꯦꯕꯤ ꯈꯣꯠꯄꯤꯗꯣ ꯑꯗꯨꯀꯥꯟꯁꯨꯅꯦ ꯃꯣꯏ ꯍꯌꯦꯡ ꯇꯧꯅꯤꯅ ꯍꯥꯏꯕꯅꯦ ꯑꯗꯨꯁꯨ ꯅꯣꯛꯄꯗ ꯂꯣꯏꯗꯣꯔꯤ ꯄꯣꯠꯅꯤ ꯃꯧ ꯑꯣꯏꯅ ꯇꯧꯗꯣꯏꯁꯦ ꯑꯗꯒꯤ ꯍꯧꯖꯤꯛꯀꯥꯟꯗꯤ ꯃꯈꯟ ꯃꯈꯟ ꯇꯧꯔꯦꯗꯅ ꯆꯥꯛ ꯊꯣꯡꯕꯤꯕꯨ ꯑꯣꯏꯔꯣ ꯍꯥꯏꯗꯤ ꯑꯩꯈꯣꯏ ꯃꯇꯝꯗꯗꯤ ꯑꯗꯨꯈꯩꯗꯨ ꯇꯧꯔꯛꯇꯦ ꯍꯥꯏꯕ ꯑꯩꯈꯣꯏꯗꯤ ꯅꯍꯥꯟꯋꯥꯏ ꯑꯡꯀ꯭ꯔ ꯂꯝꯖꯦꯟꯒꯨꯝꯕ ꯑꯗꯒꯤ ꯃꯤꯠ ꯈꯨꯝꯖꯤꯜꯂꯒ ꯆꯐꯨ ꯊꯨꯒꯥꯏꯕꯤ ꯑꯗꯨꯃꯥꯏꯅ ꯇꯧꯔꯛꯄꯅꯦ ꯍꯧꯖꯤꯛꯀꯥꯟꯒꯤ ꯃꯧ ꯌꯥꯎꯔꯛꯏꯁꯤꯁꯨ ꯐꯩꯌꯦ ꯍꯥꯏꯗꯤ ꯃꯣꯏꯁꯨ ꯇꯧꯐꯝ ꯈꯪꯗꯕꯗꯣ ꯃꯣꯏꯒꯤꯁꯨ ꯍꯥꯏꯗꯤ ꯃꯣꯏꯒꯤꯁꯨ ꯃꯣꯏꯅ ꯇꯧꯕ ꯌꯥꯕ ꯈꯣꯠꯄꯅ ꯍꯥꯏꯗꯤ ꯅꯨꯡꯉꯥꯏꯗꯅ ꯃꯧꯅꯒ ꯇꯧꯕꯗꯣ ꯑꯉꯥꯡꯅ ꯇꯧꯕꯗꯨꯁꯨ ꯅꯨꯡꯁꯤꯕꯅꯦ ꯍꯥꯏꯗꯤ ꯃꯣꯏꯅ ꯊꯧꯔꯤ ꯆꯤꯡꯕꯤ ꯈꯣꯠꯄꯤꯒ ꯇꯧꯕꯗꯣ ꯃꯣꯏꯗꯣ ꯍꯔꯥꯎꯖꯩꯗꯅ ꯃꯣꯏ ꯕꯣꯏ ꯑꯃꯃꯝ ꯉꯥꯛ ꯄꯤꯕꯗꯣ ꯍꯥꯏꯗꯤ ꯐꯥꯁ ꯇꯥꯒꯦꯔꯥ ꯇꯥꯔꯣꯏꯔ ꯑꯉꯥꯡꯉꯩꯅꯒ ꯐꯪꯕꯗꯣ ꯅꯣꯏ ꯆꯦ ꯍꯣꯏ ꯃꯆꯥꯅꯨꯄꯥ ꯑꯣꯏꯔꯒ ꯌꯥꯎꯋꯦ ꯍꯥꯏꯗꯣ ꯐꯩꯌꯦ ꯍꯥꯏꯗꯤ ꯍꯔꯥꯎꯔꯝꯗꯣꯏꯅꯤ ꯍꯥꯏꯕ ꯃꯣꯏꯗꯤ ꯈꯤꯇꯪ ꯐꯪꯕꯗꯣ ꯐꯥꯁ ꯇꯥꯔꯦ ꯀꯥꯏꯅ
ꯍꯔꯥꯎꯔꯤꯅꯦ ꯑꯩꯈꯣꯏꯆꯦ ꯃꯆꯥꯅꯨꯄꯥꯗꯣ ꯑꯃꯨꯨꯔꯛ ꯍꯥꯏꯗꯤ ꯑꯥ ꯌꯥꯎꯁꯪꯒꯤ ꯏꯁꯄꯣꯔꯠꯀꯤ ꯏꯁꯄꯣꯔꯠꯁꯀꯤꯅꯦꯅ ꯄꯨꯊꯣꯛꯑꯒ ꯆꯐꯨ ꯊꯨꯒꯥꯏꯕꯗꯣ ꯑꯗꯨ ꯀꯥꯈꯤꯕꯗꯒꯤꯅꯦ ꯅꯨꯡꯉꯥꯟꯕꯒꯅꯦ ꯊꯤꯕ ꯈꯪꯗ꯭ꯔꯦꯅ ꯀꯣꯏ ꯏꯊꯤ ꯊꯤꯔꯒ ꯃꯊꯥ ꯃꯊꯟꯗꯅꯦ ꯂꯝꯄꯥꯛꯇꯨꯗ ꯏꯟ ꯑꯥꯎꯠ ꯏꯟ ꯑꯥꯎꯠ ꯇꯧ ꯂꯩꯔꯝꯃꯦꯅ ꯑꯗꯨꯒꯤꯁꯨ ꯅꯣꯛꯄꯗ ꯂꯣꯏꯔꯝꯅꯦ ꯑꯩꯈꯣꯏꯗꯤ ꯑꯁ ꯑꯉꯥꯡ ꯃꯆꯥ ꯇꯧꯕꯁꯤꯡꯗꯨꯁꯨ ꯅꯨꯡꯕꯨꯗꯤ ꯌꯥꯝ ꯅꯨꯡꯁꯤꯌꯦ ꯑꯗꯩꯗꯤ ꯍꯥꯏꯗꯤ ꯃꯧꯅꯥ ꯑꯗꯩꯗꯤ ꯍꯥꯏꯗꯤ ꯑꯩꯈꯣꯏꯒꯤ ꯃꯥꯃꯣꯏ ꯏꯇꯩꯍꯣꯏ ꯇꯧꯕ ꯃꯌꯥꯝꯗꯨꯁꯨ ꯎꯕꯗꯅꯦ ꯑꯩꯈꯣꯏꯗꯤꯅꯦ ꯄꯨꯛꯂꯤꯒꯁꯦ ꯄꯥꯏꯔꯕꯅꯦ ꯍꯥꯏꯕ ꯅꯣꯛꯄꯗ ꯈꯪꯕ꯭ꯔꯥ ꯑꯗꯩꯗꯤ ꯃꯣꯏ ꯑꯩꯈꯣꯏ ꯆꯤꯆꯦ ꯍꯣꯏꯒꯥꯏꯁꯦ ꯃꯃꯤꯠ ꯄꯨꯁꯜꯂꯒꯅꯦ ꯀꯦꯍꯜꯂꯦ ꯀꯦꯍꯟꯕꯗꯨꯅꯅꯦ ꯑꯩꯈꯣꯏ ꯏꯇꯩꯗ ꯀꯦꯜꯍꯜꯂꯦ ꯃꯣꯏ ꯃꯣꯏ ꯅꯨꯄꯥ ꯅꯨꯄꯥꯗꯨꯗ ꯏꯁ ꯌꯦꯡꯕꯗꯅꯦ ꯀꯨꯝꯍꯩ ꯇꯥꯈ꯭ꯔꯕ ꯄꯣꯠꯅꯤꯗ ꯌꯥꯝ ꯅꯨꯡꯉꯥꯏꯇ ꯈꯪꯗꯦꯗ ꯊꯥꯕꯜꯒꯨꯝꯕ ꯀꯩꯒꯨꯝꯕ ꯆꯣꯡꯕꯗꯨꯅ ꯃꯈꯜ ꯑꯃꯅꯤ ꯑꯗꯨꯃꯥꯏꯅ ꯎꯔ ꯈꯣꯠꯂꯒ ꯅꯣꯛꯄ ꯈꯣꯠꯄꯗꯨꯅꯅꯦ ꯃꯈꯜ ꯑꯃꯅꯤ ꯑꯗꯣ ꯌꯥꯝ ꯅꯨꯡꯉꯥꯏꯗ ꯍꯥꯏꯗꯤ ꯌꯥꯎꯁꯪꯒꯤ ꯅꯨꯡꯉꯥꯏꯕ ꯍꯥꯏꯁꯗꯤ ꯏꯁꯄꯣꯔꯠꯁ ꯀꯩꯀꯩ ꯇꯧꯕꯗꯨ ꯃꯉꯥꯏꯔꯦ ꯑꯗꯨ ꯅꯠꯇꯅ ꯑꯩꯈꯣꯏ ꯁꯤꯗꯗꯤ ꯀꯔꯤꯝ ꯅꯨꯡꯉꯥꯏꯕꯗꯣ ꯐꯪꯗ꯭ꯔꯦ ꯑꯩꯈꯣꯏꯗꯤ ꯍꯥꯏꯗꯤ ꯊꯧꯔꯤ ꯑꯃ ꯀꯩ ꯑꯃ ꯊꯠꯄꯁꯨ ꯌꯥꯗ꯭ꯔꯕꯅꯤꯅ ꯑꯗꯩꯗꯤ ꯌꯥꯎꯁꯪꯁꯦ ꯊꯣꯛꯇ꯭ꯔꯁꯨꯅꯦ ꯑꯩꯈꯣꯏꯁꯦ ꯍꯥꯏꯗꯤ ꯑꯩ ꯏꯅꯥꯎꯅꯨꯄꯤ ꯑꯩꯅ ꯉꯁꯥꯏ ꯂꯩ ꯍꯥꯏꯈꯤꯕꯗꯣ ꯑꯗꯨꯗꯨꯒ ꯃꯣꯏꯒ ꯑꯗꯨꯝ ꯀꯩꯅꯣꯗꯤ ꯇꯧꯋꯦ ꯆꯥꯛ ꯍꯥꯏꯗꯤ ꯃꯉꯥꯅꯤꯒꯨꯝꯕꯗ ꯃꯉꯥꯅꯤ ꯃꯉꯥꯅꯤ ꯅꯨꯃꯤꯠꯇꯨꯗꯅꯦ ꯆꯥꯛꯀꯨꯝꯕꯗꯤ ꯑꯗꯨꯝ ꯆꯥꯅꯩꯌꯦꯕ ꯍꯥꯏꯗꯤ ꯌꯥꯎꯁꯪ ꯊꯣꯛꯇ꯭ꯔꯁꯨ ꯑꯩꯈꯣꯏꯅ ꯄꯩꯁꯥ ꯈꯔ ꯈꯥꯏꯒꯠꯅꯔꯒ ꯍꯥꯏꯗꯤ ꯁꯨꯝ ꯅꯨꯡꯉꯥꯏꯇꯦꯗꯅ ꯃꯤ ꯂꯣꯏ ꯆꯥꯅꯕ ꯈꯣꯠꯄ ꯑꯗꯨꯃꯥꯏꯅ ꯑꯗꯨꯝ ꯇꯧꯕꯅꯤꯅ ꯅꯣꯏꯗꯤ ꯑꯗꯨꯝ ꯃꯉꯥꯅꯤꯗ ꯆꯥꯛ ꯆꯥꯅꯕ꯭ꯔꯥ ꯀꯃꯥꯏꯅ ꯇꯧꯒꯦ
ꯑꯩꯈꯣꯏꯁꯨ ꯇꯧꯗꯣꯏꯅꯦ ꯍꯌꯦꯡ ꯂꯣꯏꯅ ꯄꯩꯁꯥ ꯃꯨꯟꯕ ꯈꯣꯠꯄ ꯂꯣꯏꯔꯀꯥꯟꯁꯦ ꯁꯤꯗ ꯑꯩꯈꯣꯏꯒꯤ ꯇꯥꯔꯤꯕ ꯄꯩꯁꯥꯁꯦ ꯄꯨꯜꯂꯞ ꯄꯥꯔꯀꯥꯟꯗꯣ ꯄꯩꯁꯥ ꯈꯔ ꯆꯥꯛꯆꯥꯥꯟꯅꯒ꯭ꯔꯅꯤ ꯑꯗꯨꯒ ꯑꯔꯦꯝꯕꯁꯤꯗꯅꯦ ꯑꯩꯈꯣꯏꯅ ꯌꯦꯟꯊꯣꯛꯅꯕꯕꯨ ꯑꯣꯏꯔꯣ ꯅꯠꯇ꯭ꯔꯒꯅꯦ ꯑꯩꯈꯣꯏꯗꯤ ꯍꯥꯏꯗꯤ ꯃꯔꯨꯞꯀꯨꯝꯕꯅꯦ ꯑꯩꯈꯣꯏ ꯃꯥ ꯍꯣꯏ ꯇꯧꯕ ꯃꯔꯨꯞꯀꯨꯝꯕꯗꯅꯦ ꯃꯔꯨꯞꯀꯨꯝꯕ ꯌꯥꯎꯕꯁꯨ ꯌꯥꯎꯋꯦꯕꯀꯣ ꯍꯥꯏꯗꯤ ꯑꯩꯈꯣꯏꯒꯤ ꯄꯩꯁꯥ ꯑꯔꯦꯝꯕꯗꯨ ꯈꯔ ꯈꯥꯏꯗꯣꯛꯈ꯭ꯔꯒ ꯑꯗꯨꯃꯥꯏꯅ ꯍꯣꯏ ꯑꯗꯨꯅꯦ ꯑꯩꯗꯤ ꯃꯊꯪꯗꯣ ꯃꯊꯪꯗꯤ ꯁꯣꯏꯗꯅ ꯅꯪ ꯍꯥꯏꯔꯛꯀꯦ ꯑꯩꯈꯣꯏ ꯏꯃꯥꯟꯅꯕꯤ ꯑꯇꯩꯁꯨ ꯃꯣꯏ ꯃꯃꯥꯟꯅꯕꯤ ꯀꯧꯔ ꯈꯣꯠꯂꯒ ꯌꯥꯎꯋꯦꯕꯀꯣ ꯑꯗꯨꯗ ꯑꯃꯨꯛ ꯄꯥꯎ ꯐꯥꯎꯔꯛꯑꯒꯦ ꯑꯩꯁꯦ ꯅꯪꯉꯣꯟꯗ
ꯑꯣ ꯍꯥꯏꯔꯛꯑꯣ ꯍꯥꯏꯔꯛꯑꯣ ꯑꯗꯣ ꯃꯊꯪꯗꯗꯤ ꯍꯥꯏꯗꯤ ꯍꯟꯗꯛꯀꯤꯗꯤ ꯅꯪꯅ ꯑꯃꯨꯛ ꯍꯥꯏꯔꯛꯇ꯭ꯔꯕꯅꯤꯅ ꯌꯥꯎꯕꯗꯣ ꯐꯪꯗ꯭ꯔꯦ ꯃꯊꯪꯗꯗꯤ ꯍꯥꯏꯔꯛꯑꯣ ꯑꯩꯁꯨ ꯍꯥꯏꯗꯤ ꯌꯥꯎꯁꯪꯒꯤ ꯅꯨꯡꯉꯥꯏꯕꯗꯣ ꯈꯪꯗ꯭ꯔꯤꯕꯅꯤꯅ ꯅꯣꯏ ꯑꯗꯣꯝꯗꯤ ꯌꯥꯝ ꯅꯨꯡꯉꯥꯏ ꯍꯥꯏꯕꯅꯤꯅ ꯅꯣꯏ ꯑꯗꯣꯝꯗ ꯑꯃꯨꯛ ꯌꯥꯎꯔꯒ ꯀꯃꯥꯏ ꯀꯃꯥꯏꯅ ꯇꯧꯒꯦꯗꯣ ꯑꯗꯨꯁꯨ ꯌꯦꯡꯉꯒꯦ ꯅꯣꯏꯒꯤ ꯏꯁꯄꯣꯔꯠꯁ ꯀꯩꯀꯩ ꯇꯧꯕꯗꯨꯣ ꯅꯣꯏ ꯃꯥ ꯍꯣꯏ ꯇꯧꯕ ꯈꯣꯠꯄꯗꯨꯁꯨ ꯑꯗꯨꯝꯃꯛ ꯌꯦꯡꯉꯒꯦ ꯑꯗꯨꯅ ꯃꯊꯪꯗꯗꯤ ꯍꯥꯏꯔꯛꯄ ꯀꯥꯎꯕꯅꯨꯀꯣ ꯊꯝꯃꯒꯦ ꯊꯝꯃꯒꯦ